ꯍꯜꯂꯣ ꯅꯨꯉꯥꯏꯔꯤꯕꯣ
ꯃꯔꯤꯦ ꯅꯗꯤ
ꯅꯨꯡꯉꯥꯏꯔꯤꯌꯦꯦ ꯎꯗ ꯀꯨꯏꯔꯦ
ꯑꯣꯏꯣꯏꯔꯦ ꯀꯣꯏꯔꯦ
ꯌꯥꯝ ꯐꯖ ꯊꯣꯔꯝꯅꯤꯗ
ꯑ
ꯌꯥꯝ ꯐꯖ ꯊꯣꯛꯕꯅꯤꯌꯦ
ꯐꯖꯕꯗꯣ ꯂꯣꯏꯔꯦ ꯍꯥꯏꯅꯤꯡꯉꯥꯏ ꯂꯩꯇ꯭ꯔꯦ
ꯑ ꯌꯥ
ꯆꯔꯕꯣ
ꯆꯗꯕꯤꯗ
ꯍꯒꯤꯅ
ꯎꯝ ꯁꯦꯡꯉꯦ ꯅꯪꯁꯨ ꯄꯥ ꯆꯠꯂꯕꯣ
ꯍ ꯂ ꯂꯝꯕꯤꯤꯗ ꯂꯩꯑ
ꯂꯝꯕꯤꯗꯥ ꯂꯝꯕꯤꯗ ꯍꯥꯏꯕꯗꯤ
ꯂꯝꯕꯤꯗ ꯆꯠꯂꯒ ꯂꯩꯕ
ꯉꯁꯤ ꯀꯩꯅꯣꯝꯃ ꯆꯠꯇ꯭ꯔꯕꯣ ꯒꯥꯔꯤ
ꯍꯣꯏ
ꯐꯔꯒ
ꯃꯣꯏ ꯉꯁꯤ ꯂꯥꯛꯑꯣ ꯆꯠꯀꯅꯤ ꯍꯥꯏꯌꯦꯦ
ꯑꯣ
ꯑꯗꯨꯒꯤ
ꯥꯡꯁꯤꯗ ꯇꯣꯕ ꯆꯠ ꯂꯩꯕ꯭ꯔꯣ
ꯎꯝ
ꯑꯁ ꯑꯩ ꯑꯩꯒꯤ ꯅꯨꯄꯥꯁꯨꯨꯁꯊꯤꯅꯦ
ꯑꯣ
ꯑꯩꯁꯨ ꯍꯧꯒꯠꯄ ꯀꯨꯏꯗ꯭ꯔꯤꯗ ꯍꯧꯒꯠꯂꯒ ꯃꯇꯇꯔ ꯃꯔꯨꯗꯣ ꯀꯔ ꯀꯥ ꯑꯃꯔꯒ ꯑꯩ ꯏꯅꯦ ꯣꯠ ꯁꯣꯡꯈ꯭ꯔꯦ
ꯑꯣ ꯑꯁ ꯑꯩꯗꯤ ꯊꯧꯔꯣꯏ ꯊꯔꯣꯏ ꯃꯁꯤ ꯊꯔꯣꯏ ꯊꯣꯡꯉ
ꯃꯥꯅ ꯊꯣꯡꯑꯅ ꯂꯩꯕꯒꯤ ꯑꯩꯅ ꯏꯀꯥꯏꯔꯒ ꯃꯐꯝ ꯑꯃꯗ ꯆꯠꯂꯦꯗ
ꯑꯁ ꯀꯒꯤ ꯀꯥꯏꯕ
ꯁꯨ ꯃꯣꯠꯂꯦ ꯉꯥꯡꯉꯦ ꯔꯤ ꯑꯁ ꯑꯩꯁꯨ ꯈꯪꯗ꯭ꯔꯦ ꯆ ꯐꯨꯜ ꯁꯨꯁꯇꯤꯛꯋꯨꯠ ꯌꯥꯎꯔꯒ ꯑꯩꯗꯣ ꯑꯩ ꯈꯨꯠꯁꯦ ꯄꯥꯡꯒꯟ ꯂꯩꯇꯦꯕ ꯁꯅꯨ ꯅꯥꯕꯅꯤꯅꯅꯥꯏꯗꯤ
ꯑꯥ
ꯃꯣꯠꯄ ꯌꯥꯗꯦꯕ
ꯑꯣ ꯑꯩꯈꯣꯏꯁꯨ ꯑꯗꯨꯃꯩ ꯇꯧꯋꯤꯗ
ꯊꯕꯛ ꯑꯃ ꯊꯥꯡꯒꯠꯄ ꯈꯨꯗꯤꯡ ꯉꯥꯡꯕꯤꯗ꯭ꯔꯗꯤ ꯌꯥꯗꯕ ꯖꯥꯠꯗꯣ
ꯆꯄ ꯃꯥꯟꯅꯩꯗꯣ ꯑꯩꯈꯣꯏꯁꯨ ꯑꯗꯨꯃꯥꯏ ꯇꯧꯋꯤꯗꯥ
ꯑꯩꯈꯣꯏꯁꯨ ꯍꯟꯅꯨꯔꯗꯤ ꯁꯨꯃꯥꯏꯅ ꯇꯧꯒꯗ꯭ꯔꯥ ꯑꯩ ꯑꯗꯨꯃ ꯑꯗꯨ ꯈꯔ ꯈꯜꯂꯦ ꯑꯃ ꯊꯪꯒꯥꯠꯂꯒ ꯇꯨꯃꯤꯟꯅ ꯁꯨꯗꯦꯕ
ꯎꯝ ꯑꯗꯨꯕꯨ
ꯗꯥꯡꯒꯠꯀꯅꯤ ꯉꯥꯡꯕꯤꯒꯅꯤ ꯈꯤꯇꯪ ꯊꯡꯒꯅꯤ ꯉꯥꯡꯕꯤꯒꯗꯧ ꯂꯩꯔꯗꯤ ꯁꯨꯔꯅꯨ ꯍꯥꯏꯕꯅꯤ ꯑꯩꯗꯤ
ꯍꯣꯏ ꯎꯝ ꯎꯝ
ꯑꯁ ꯉꯔꯥꯡꯁꯨ ꯅꯣꯛꯅꯤꯡꯕꯅꯦꯍꯦ
ꯀꯔꯤꯒꯤ
ꯕꯛꯀꯦꯠ ꯎꯝ ꯅꯝ ꯅꯨꯡꯗꯥꯡꯗ ꯃꯌ‌ꯣꯡ ꯍꯥꯡꯕꯒꯤ ꯕꯛꯀꯦꯠꯇꯣ ꯑꯩꯅ ꯍꯟꯗꯛꯁꯦ ꯍꯤꯗꯥꯛ ꯆꯥꯕꯒꯤ ꯃꯆꯨꯗꯣ ꯕꯛꯀ‌ꯦꯠꯇ ꯂ‌ꯣꯏꯟ ꯅꯞꯄ‌ꯦꯕ ꯑꯗꯨꯒ ꯅꯨꯃꯤꯠ ꯑꯅꯤ ꯑꯍꯨꯝ ꯄꯥꯏꯗꯕꯤ ꯗ ꯑꯩꯅ ꯃꯄꯥꯟꯗ ꯑꯗꯨꯝ ꯊꯝꯃꯒ ꯑꯇꯩ ꯑꯃꯨꯛ ꯁꯤꯖꯤꯟꯅꯩꯕ ꯇꯨꯗ‌ꯣ ꯉꯔꯥꯡ ꯐꯦꯡꯂꯒ ꯑꯁ ꯕꯥꯊꯔꯨꯝꯗ ꯇꯨꯞ ꯇꯨꯀꯠꯆꯩ ꯑꯥ ꯇꯨꯌꯥꯇꯥꯥꯅꯤ ꯉꯥꯡꯈ꯭ꯔꯥ ꯐꯦꯡꯕ ꯂꯣꯏꯔꯒ ꯌꯦꯡꯉꯣ ꯍꯥꯏꯌꯦꯕꯣ ꯂꯣꯏꯔꯕꯅꯤ ꯅꯣꯏꯗꯤ ꯐꯦꯡꯁꯨ ꯐꯦꯡꯗ꯭ꯔꯥꯒ ꯍꯥꯏꯔ ꯂꯩ ꯂꯥꯞꯖꯥꯅꯤꯀꯣ
ꯌꯥꯔ ꯐ ꯄꯨꯂꯞ